ꯑꯥ
ꯍꯜꯂꯣ
ꯑꯣ ꯇꯌꯦ
ꯌꯥꯎꯔꯤꯅ
ꯆꯥꯛ ꯆꯥꯕ ꯂꯣꯏꯔꯒ ꯑꯗꯨꯝ ꯂꯩꯌꯦꯗ
ꯀꯩꯏꯟꯁꯥꯡ
ꯑ‌ꯦ ꯉꯁꯤꯗꯤ ꯏꯔꯣꯟꯕ ꯆꯥꯏꯌꯦ ꯅꯪꯗꯦ
ꯑꯩꯗꯤ ꯑꯂꯨꯒ ꯗꯒ ꯃꯤꯛꯁꯅꯤꯗ ꯍꯥꯏꯗꯤ ꯆꯥꯕꯗꯣ
ꯑꯣ ꯍꯥꯎꯕ꯭ꯔꯣ
ꯍꯥꯎꯕꯗꯤ ꯍꯥꯎꯋꯦ ꯅꯪꯗꯤ
ꯑꯩꯁꯨ ꯑꯗꯨꯝ ꯍꯥꯎꯋꯦ ꯑꯗꯨꯗ ꯃꯔꯣꯛꯇꯤ ꯁꯥꯏꯔ
ꯑ ꯁꯕꯗꯤ ꯁꯅꯤ ꯏꯔ‌ꯣꯟꯕꯗꯤ ꯁꯥꯒꯗꯕꯅꯤ ꯁꯥꯗꯔꯤꯝ
ꯁꯥꯎꯅꯦ ꯆꯥꯎꯅꯦ
ꯃꯍꯥꯎ ꯃꯍꯍꯥꯎ ꯂꯩꯥꯏ ꯇꯅꯁꯗ꯭ꯔꯗꯤ
ꯑ ꯍꯧꯖꯤꯛꯇꯤ ꯀꯩꯗꯧꯔꯒꯦ
ꯍꯧ ꯍꯧꯖꯤꯛ ꯀ‌ꯣ ꯑꯩ ꯍꯧꯖꯤꯛꯇꯤ ꯐꯝꯂꯒ ꯂꯥꯛꯑꯦ ꯄꯟꯆꯥꯁ ꯇꯧꯔꯒ
ꯅꯨꯡꯉꯥꯏꯔꯤꯕ꯭ꯔꯣ
ꯅꯨꯡꯉꯥꯏꯕꯔꯤ ꯅꯨꯡꯉꯥꯏꯌꯦ
ꯄꯥꯎ ꯐꯧꯅꯗꯕ ꯀꯨꯏꯔꯦ
ꯌꯥꯝ ꯀꯨꯏꯈꯔꯦ
ꯎꯝ ꯁꯥꯕ꯭ꯔꯥ ꯅꯨꯡꯁꯥ ꯁꯥꯕ꯭ꯔꯥ ꯑꯦ
ꯀꯔꯤ ꯅꯨꯡꯁꯥ ꯀ ꯅꯨꯡꯁꯥ ꯑꯩꯈ‌‌ꯧꯏꯗꯗꯤ ꯑꯩꯈꯣꯏꯗꯗꯤ ꯅꯣꯡ ꯆꯨꯅ ꯂꯩꯅ ꯅꯅ ꯅꯣꯡ ꯇꯥꯔꯒ ꯃꯄꯥꯟꯁꯨ ꯊꯣꯛꯄ ꯌꯥꯗꯅ ꯂꯥꯛꯏꯅꯦ ꯑꯩꯈꯣꯏꯗꯗꯤ ꯅꯈꯣꯏꯗꯗꯤ ꯇꯥꯗ꯭ꯔꯕ ꯉꯥꯏꯌꯦ ꯃꯈꯣꯏꯒꯤ ꯃꯐꯝꯗꯨꯗꯤ ꯑꯩꯈꯣꯏꯒꯤꯅ ꯐꯝꯗꯦ
ꯅꯨꯡꯉꯥꯏꯔꯅꯦ ꯃꯔꯛ ꯃꯔꯛꯇ ꯅꯪꯁꯨ ꯂꯥꯛꯑꯣ
ꯂꯀꯦ ꯁꯣꯏꯗꯅ ꯂꯥꯛꯀꯦꯗꯨ ꯂꯩ ꯑ ꯂꯥꯛꯄꯗꯤ ꯆꯥꯛ ꯆꯞ ꯆꯥꯅ ꯊꯣꯡꯕꯤꯌꯣ
ꯊꯣꯡꯕꯤꯒꯦ ꯊꯣꯡꯕꯤꯒꯦ ꯀꯩꯅꯨꯡꯗꯥꯡ ꯆꯥꯅꯤꯡꯉꯒꯦ ꯅꯪ
ꯍꯥꯏꯔꯥ
ꯍꯣꯏ
ꯆꯥꯕꯗ ꯏꯔꯣꯟꯕ ꯑꯃ ꯁꯦꯝꯈ꯭ꯔꯣ
ꯍꯣꯏ
ꯑꯗꯨꯒ ꯉꯥ ꯑꯃ
ꯀꯥꯏꯕ
ꯑꯗꯨꯒ ꯉꯥ ꯉꯥ ꯉꯥ ꯑꯗꯨꯒ
ꯍꯥꯏꯒ
ꯌꯦꯟ
ꯑ ꯉꯒ ꯌꯦꯟꯒ ꯑꯣꯁ
ꯌꯦꯟꯅ ꯑꯒ ꯑꯇꯣꯞꯄꯁꯨ ꯀꯔꯤꯗ
ꯑꯣꯛꯁꯥ
ꯑꯣꯛꯁꯁꯨ ꯄꯨꯂꯞ ꯁꯦꯝꯕꯤꯈ꯭ꯔꯣ ꯑꯗꯨꯒ ꯀꯔꯤ ꯀꯔꯤꯔꯥ ꯍꯥꯏꯕ ꯈꯪꯗꯦ ꯌꯥꯝ ꯂꯥꯏꯔꯦ ꯆꯥꯅꯤꯡꯕ ꯑꯗꯣ ꯄꯨꯂꯞ ꯁꯦꯝꯦꯟꯕꯤꯈ꯭ꯔꯣ ꯆꯥꯅꯦ ꯆꯥꯒꯦ ꯂꯥꯛꯒ꯭ꯔꯒ ꯌꯥꯀꯣ ꯇꯥꯕ꯭ꯔ ꯍꯜꯂꯣ ꯇꯕ꯭ꯔꯥ